ꯔꯕꯣ ꯀꯩꯗꯣꯏꯅꯣ
ꯑꯁ ꯁꯨꯝ ꯀꯩꯅꯣ ꯇꯧꯔꯝꯕꯅꯦ ꯑꯗꯨꯝ ꯍꯧꯒꯠꯂꯛꯄꯒꯤ ꯂꯩꯔꯝꯕꯅꯦ ꯋꯦꯗꯔꯁꯤꯕꯨ ꯀꯃꯥꯏꯅ ꯇꯧꯒꯦ
ꯁꯨꯃꯥꯏꯅꯁꯦ ꯉꯥꯅꯨ ꯑꯃꯅ ꯁꯥꯔ ꯁꯟ ꯑ ꯑꯃꯇꯪ ꯐꯖꯅ ꯂꯧꯈꯠꯂꯕꯗꯤ ꯑꯗꯨꯝ ꯁꯤꯖꯤꯟꯅꯕ ꯌꯥꯅꯤꯌꯦ
ꯑꯁ ꯑꯗꯨꯅꯦꯅ ꯈꯜꯂꯤꯁꯤꯁꯨ ꯊꯥꯎ ꯅꯝꯇꯛ ꯇꯧꯕ ꯑꯃ ꯆꯥꯅꯤꯡꯉꯠꯇ꯭ꯔꯣ
ꯑꯗꯣ ꯅꯪ ꯑꯩ ꯂꯥꯛꯀꯦ ꯅꯪ ꯄꯩꯁꯥꯗꯨ ꯄꯤꯔꯧꯗꯅ ꯑꯩ ꯆꯠꯂꯨꯒꯦ
ꯄꯩꯁꯥꯗꯨꯣ ꯄꯥꯏꯔꯝꯃꯗꯤꯕꯣ ꯅꯪ ꯍꯥꯏꯗꯁꯨ ꯑꯩꯅ ꯀꯧꯔꯛꯑꯅꯤ ꯑꯦ ꯏꯅꯥꯎ ꯂꯥꯛꯑꯣ ꯑꯩꯁꯦ ꯁꯤ ꯂꯨꯄꯥ ꯂꯤꯁꯤꯡ ꯃꯉꯥꯁꯦ ꯄꯨꯈꯣ ꯑꯗꯨꯒ ꯅꯪ ꯆꯥꯅꯤꯡꯕ ꯐꯖꯕ ꯍꯥ ꯍꯥ ꯂꯥꯎꯕ ꯉꯥꯅꯨꯗꯣ ꯈꯜꯂꯨꯁꯅ ꯊꯥꯈ꯭ꯔꯅꯤ ꯉꯁꯥꯏꯅ ꯂꯩꯔꯝꯃꯗꯤ
ꯎꯝ ꯅꯪꯅ ꯑꯗꯨꯝ ꯑꯗꯨꯃꯥꯏꯅ ꯍꯥꯏꯖꯤꯟꯅꯔ ꯍꯥꯏꯖꯤꯟꯅꯔꯒ ꯆꯥꯁꯤ ꯆꯥꯁꯤ ꯅꯪꯅ ꯉꯥꯅꯨ ꯄꯤꯖꯅꯤ ꯍꯥꯏꯕꯗꯨꯁꯨ ꯏꯁꯥ ꯑꯃꯨꯛ ꯁꯣꯛꯑꯦ ꯑꯗꯨꯒꯤ ꯄꯩꯁꯥꯃꯨꯛ ꯆꯠꯂꯦ ꯄꯪꯈꯥꯏ ꯍꯥꯏꯖꯤꯟꯗꯅ ꯆꯥꯈꯤꯗ꯭ꯔꯥ ꯉꯁꯤ ꯈꯤꯇꯪꯗꯤ ꯅꯪ ꯇꯧ ꯌꯥꯏꯍꯦ
ꯆꯨꯝꯗ꯭ꯔꯣ ꯑꯩꯅ ꯍꯥꯏꯗꯣ ꯌꯦꯡꯉꯨꯅꯦ ꯑ ꯑꯩꯅ ꯌꯨꯝꯗꯩ ꯍꯜꯂꯛꯄꯗꯣ ꯑꯗꯨꯗ ꯄꯩꯁꯥꯗꯣ ꯄꯥꯏꯔ ꯂꯥꯛꯑꯦ ꯑꯩꯁꯨ ꯑꯗꯨꯗꯒꯤꯗꯤ ꯌꯨꯝꯗ ꯍꯦꯛ ꯍꯜꯂꯛꯄꯒ ꯅꯪꯒꯤ ꯅꯃꯥꯟꯅ ꯑꯅꯣꯛꯅ ꯃꯃꯥꯏ ꯉꯝꯕ ꯑꯃ ꯂꯩꯕꯗꯣ ꯑꯗꯨ ꯃꯃꯥꯟꯅꯕ ꯑꯃ ꯄꯨ ꯂꯥꯛꯑꯝꯃꯦ ꯏꯁꯄꯦꯛ ꯎꯞꯄ ꯉꯝꯕ ꯑꯃ ꯃꯁꯥ ꯄꯥꯕ
ꯑꯥ
ꯍꯤꯗꯥꯛ ꯍꯤꯗꯥꯛ ꯈꯔꯨꯡ ꯈꯔꯨꯡ ꯊꯛꯄ ꯑꯉꯥꯡ ꯑꯃ ꯄꯥꯔꯤꯕ ꯃꯁꯥ ꯁꯥꯗꯨꯒ ꯊꯛꯏꯕ ꯍꯤꯗꯥꯛꯇꯨꯒ ꯆꯥꯟꯅꯗ꯭ꯔꯦꯕ
ꯎꯝ
ꯑꯗꯨꯗꯨꯅ ꯑ ꯀꯣꯏꯕ ꯆꯠꯅꯤꯡꯉꯤ ꯀꯗꯥꯏꯅꯣꯃ ꯀꯣꯏꯔꯨꯁꯦꯅ ꯅꯉꯣꯆꯥꯁꯤꯅ ꯃꯥꯒꯤ ꯃꯃꯥꯟꯅ ꯕ ꯕꯣꯟꯁꯟ ꯑꯅ ꯆꯦꯛꯀꯣꯟꯗ ꯂꯩꯕꯗꯣ ꯑꯗꯨꯗꯨꯅ ꯄꯤꯀꯤꯅꯤꯛ ꯆꯠꯅꯤ ꯄꯤꯀꯤꯅꯤꯛ ꯆꯠꯅꯤ ꯉꯔꯪ ꯉꯔꯪ ꯐꯣꯟ ꯇꯧꯔꯛꯑꯦ ꯎ ꯉꯣꯉꯣꯆꯥꯗꯣ ꯑ ꯅꯨꯃꯤꯗꯥꯡ ꯑꯟꯗ꯭ꯔꯣ ꯆꯠꯂꯨꯕꯒꯤ ꯃꯥꯁꯦ ꯂꯦꯛꯊꯔ ꯂꯩꯕ ꯇꯥꯏꯃꯤꯡ ꯑꯣꯏꯕꯖꯥꯠꯅꯦ
ꯎꯝ
ꯃꯁꯥ ꯐꯔꯛꯄꯗ ꯕꯣꯟꯁꯟꯅ ꯀꯧꯔꯛꯄꯗ ꯌꯥꯗ꯭ꯔꯦ ꯆꯠꯂꯨꯁꯤꯔ ꯁꯤꯅꯦꯕ ꯁꯤꯒꯤ ꯀꯩꯅꯣꯒꯤꯗꯣ ꯑ ꯋꯥꯇꯔ ꯑꯦꯃꯨꯁꯃꯦꯟ ꯄꯥꯔꯛ ꯂꯩꯕ ꯃꯅꯥꯛꯀꯤ ꯅꯥꯀꯟꯒꯤ ꯑꯃ ꯂꯩꯕꯗꯣ
ꯑ ꯂꯝꯕꯤꯗꯤ ꯀꯩꯅꯣꯒꯤꯗꯣ ꯑꯁꯣꯝ ꯅꯥꯀꯟꯒꯤ ꯑ ꯁꯉꯥꯏꯊꯦꯜ ꯆꯠꯈꯤꯕ ꯂꯝꯕꯤꯗꯨꯔꯣ
ꯍꯣꯏ ꯍꯣꯏ ꯍꯣꯏ ꯑꯗꯣꯝ ꯁꯉꯥꯏꯊꯦꯟ ꯆꯠꯈꯤꯕ ꯂꯝꯕꯤꯗꯣ
ꯎꯝ
ꯑꯗꯨꯗꯒꯤ ꯀꯩꯅꯣ ꯇꯧꯔꯦ ꯆꯠꯂꯦ ꯑꯗꯒꯤꯗꯤ
ꯎꯝ
ꯀꯩꯅꯣ ꯄꯩꯁꯥ ꯑꯝꯇ ꯄꯨꯊꯣꯛꯍꯜꯂꯣꯏꯅ ꯆꯠꯂꯤꯅꯤꯀꯣ ꯑꯗꯨ ꯑꯩꯈꯣꯏ ꯂꯣꯏ ꯇꯧꯅꯤꯅ ꯑꯗꯨ ꯆꯠꯄꯒꯤ ꯒꯥꯔꯤ ꯚꯔꯥ ꯊꯥꯎ ꯍꯥꯟꯕꯒꯤ ꯑꯗꯨꯗꯩ ꯄꯩꯁꯥ ꯂꯧꯕꯩ ꯂꯨꯄꯥ ꯂꯤꯁꯤꯡ ꯑꯃ ꯂꯣꯏꯁꯜꯂꯦ ꯃꯥꯅ ꯑꯗꯒꯤꯗꯤ ꯑꯩꯁꯨ ꯅꯨꯃꯤꯠꯇꯣ ꯀꯩꯅꯣ ꯇꯧꯕ ꯍꯥꯏꯇꯥꯔꯦ ꯍꯤꯗꯥꯛ ꯃꯆꯥ ꯑꯃ ꯄꯥꯏꯅꯤꯡꯗꯅ ꯑꯌꯨꯛꯇꯣ ꯉꯥꯏꯍꯥꯛ ꯄꯥꯏꯔꯨꯔꯦꯕ ꯌꯨꯝꯗꯒ ꯅꯨꯃꯤꯠ ꯇꯔꯥꯅꯤ ꯄꯥꯏꯔꯛꯇꯕꯒꯤ ꯅꯨꯡꯊꯤꯟꯗꯨꯗ ꯑꯗꯨ ꯅꯨꯡꯊꯤꯟꯗ ꯍꯤꯗꯥꯛ ꯄꯥꯏꯁꯤꯜꯂꯒ ꯇꯨꯝ ꯂꯩꯕꯗꯤ ꯏꯁꯥ ꯅꯨꯡꯉꯥꯏꯇꯦꯕ ꯑꯗꯨꯅ ꯍꯛꯆꯥꯡꯁꯦ ꯅꯨꯡꯉꯥꯏꯅ ꯕ ꯍꯥꯏꯗꯅ ꯈꯔ ꯀꯣꯏꯊꯣꯛꯎꯒꯦꯅ ꯑꯩꯁꯨ ꯆꯠꯂꯨꯕꯅꯦ ꯒꯥꯔꯤ ꯊꯧꯔꯒ
ꯑꯣ
ꯃꯐꯝꯗꯣ ꯌꯧꯔꯒ ꯃꯣꯏ ꯃꯌꯥꯝ ꯉꯥꯎꯋꯤ ꯔꯣꯅꯥꯜꯗꯣ ꯃꯦꯁꯤꯅ ꯇꯧꯗꯅ ꯏꯁꯄꯤꯀꯔꯗ ꯃ꯭ꯌꯨꯖꯤꯛ ꯊꯥꯗꯅ ꯃꯣꯏ ꯃꯁꯦꯟ ꯄꯪꯂꯥꯎꯗ ꯂꯥꯎꯅꯔꯛꯑꯦꯅꯦꯍꯦ ꯑꯩꯅ ꯁꯣꯝꯗ ꯍꯩꯅꯗꯕꯗ ꯂꯣꯏꯔꯦ ꯑꯗꯨꯒ ꯑꯗꯨ ꯆꯥꯈꯤꯁꯦ ꯑꯗꯨ ꯊꯛꯀꯤꯁꯦꯅ ꯇꯧꯕꯗ ꯂꯝꯕꯤꯗ ꯂꯄꯥ ꯂꯤꯁꯤꯡ ꯑꯃ ꯂꯣꯏꯈ꯭ꯔꯦ ꯄꯨꯔꯥ
ꯐꯥ ꯑꯗꯨꯛ ꯄꯩꯁꯥ ꯄꯥꯏꯕ ꯅꯉꯣꯟꯗ ꯂꯨꯄꯥ ꯂꯤꯁꯤꯡ ꯑꯃ ꯂꯣꯏꯒꯤꯕ ꯅꯠꯇꯦ ꯅꯪꯅ ꯑꯗꯨꯃꯥꯏꯅ ꯋꯥ ꯉꯥꯡꯒꯗꯕ ꯅꯠꯇꯦ ꯅꯪ ꯑꯖꯦ ꯀꯅꯥꯅꯣ ꯀꯔꯤꯅꯣꯖꯦ ꯃꯌꯥꯝꯅ ꯍꯥꯏꯕꯗ ꯈꯪꯉꯩꯅꯤ ꯅꯪꯒꯤ ꯌꯥꯎꯔꯤꯕ ꯑꯦꯀꯥꯎꯟꯗ ꯌꯥꯎꯔꯤꯕ ꯂꯨꯄꯥ ꯂꯥꯛ ꯂꯥꯛ ꯌꯥꯎꯋꯦ ꯍꯥꯏꯕꯁꯦ ꯑꯩꯈꯣꯏꯅ ꯈꯪꯉꯕꯅꯤ
ꯀꯗꯥꯏꯗꯒꯤ ꯂꯥꯛꯅꯣ ꯅꯪ ꯑꯩ ꯑꯦꯀꯥꯎꯟꯗ ꯂꯨꯄꯥ ꯂꯥꯛ ꯌꯥꯎꯕ ꯎꯔꯕ꯭ꯔꯅꯦ ꯉꯁꯤꯕꯥꯥꯎꯇ
ꯑꯦ ꯑꯩ ꯎꯔꯦ ꯑꯩ ꯎꯔꯦ
ꯀꯥꯏꯗ ꯎꯔꯤꯕ
ꯎꯔꯦ ꯃꯤꯅ ꯊꯧ ꯉꯝꯅꯗꯕ ꯕꯥꯏꯛ ꯊꯧꯔꯤꯃꯤꯗꯣ ꯕꯨꯂꯦꯠ ꯊꯧꯔꯤꯃꯤꯗꯣ
ꯑꯦ ꯏꯕꯨꯡꯉꯣ ꯃꯤ ꯊꯧ ꯉꯝꯅꯗꯕ ꯑꯩꯌꯦ ꯃꯅꯤꯄꯨꯔꯖꯤ ꯊꯧꯔꯤ ꯕꯨꯂꯦꯠꯇꯣ ꯃꯁꯤꯡ ꯑꯝꯇ ꯊꯤꯌꯨ ꯀꯔꯣꯔ ꯑꯃꯌꯥꯗ ꯂꯩ
ꯑꯗꯣ ꯀꯩꯅꯣꯒꯤ ꯃꯇꯥꯡꯗ ꯑꯩꯈꯣꯏꯒꯤ ꯀꯩ ꯍꯥꯏ ꯑꯈꯣꯏꯒꯤ ꯀꯩ ꯍꯥꯏꯅꯤ ꯊꯥꯏꯅꯒꯤ ꯑꯩꯈꯣꯏꯅ ꯌꯥꯎꯁꯪ ꯏꯁꯄꯣꯔꯠꯀꯤ ꯃꯇꯥꯡꯗꯁꯨ ꯋꯥꯔꯤ ꯋꯥꯇꯥꯏ ꯈꯔ ꯑꯩꯈꯣꯏꯒꯤ ꯆꯦ ꯑꯃ ꯏꯒꯦ ꯇꯧꯕ ꯍꯥꯏꯇꯥꯔꯦ
ꯑꯣ ꯑꯩꯈꯣꯏꯒꯤ ꯀꯨꯝꯍꯩ ꯍꯔꯥꯎꯒꯤ ꯃꯔꯝꯗ
ꯑꯪ ꯀꯨꯝꯍꯩ ꯍꯔꯥꯎꯒꯤ ꯃꯔꯝꯗ ꯑꯩꯈꯣꯏꯒꯤ ꯀꯨꯝꯍꯩ ꯍꯔꯥꯎꯗꯤ ꯑꯇꯣꯞꯄ ꯂꯝꯒꯤ ꯅꯠꯇꯕ ꯑꯩꯈꯣꯏꯒꯤ ꯏꯔꯝꯗꯝ ꯏꯁꯥꯒꯤ ꯑꯣꯏꯕ ꯍꯔꯥꯎ ꯀꯨꯝꯍꯩ ꯊꯥꯏꯅꯗꯒꯤ ꯏꯄꯥ ꯏꯄꯨꯅ ꯆꯠꯊꯗꯨꯅ ꯂꯥꯛꯂꯤꯕ ꯍꯔꯥꯎ ꯀꯨꯝꯍꯩ ꯑꯃꯒꯤ ꯃꯔꯝꯗ ꯈꯤꯇꯪ ꯅꯩꯅꯔꯒ ꯏꯌꯥꯝꯕꯅ ꯍꯥꯏꯕꯤꯕꯗꯣ ꯄꯥꯝꯕ ꯍꯥꯏꯇꯥꯔꯦ ꯇꯥꯛꯄꯤꯕꯗꯣ
ꯑꯣ ꯑꯩꯈꯣꯏꯒꯤ ꯑꯩꯈꯣꯏꯒꯤ ꯃꯅꯤꯄꯨꯔꯤꯁꯤꯡꯒꯤ ꯃꯅꯤꯄꯨꯔꯗ ꯂꯩꯕ ꯃꯅꯤꯄꯨꯔꯤꯁꯤꯡꯒꯤ ꯍꯥꯏꯇꯥꯔꯦꯀꯣ ꯀꯨꯝꯍꯩ ꯍꯔꯥꯎꯖꯦ ꯃꯈꯜ ꯃꯈꯜꯗꯤ ꯃꯌꯥꯝ ꯂꯩꯈ꯭ꯔꯦ ꯑꯩꯈꯣꯏꯒꯤ ꯆꯍꯤ ꯍꯧꯔꯛꯄꯗ ꯑꯥ ꯀꯔꯤ ꯍꯥꯏꯇꯥꯔꯦꯀꯣ ꯂꯝꯇꯥꯒꯤ ꯌꯥꯎꯁꯪ ꯄꯥꯡꯊꯣꯛꯑꯦ ꯃꯥꯔꯁ ꯍꯥꯏꯁꯦ ꯐꯦꯕꯋꯥꯔꯤ ꯁ꯭ꯋꯥꯏꯗꯕꯨꯗꯤ ꯆꯤꯡꯒꯤ ꯏꯆꯤꯜ ꯏꯅꯥꯎꯁꯤꯡꯒꯤ ꯀꯨꯝꯍꯩ ꯍꯔꯥꯎꯗꯤ ꯈꯔ ꯄꯥꯡꯊꯣꯛꯄꯅꯤ ꯑꯗꯨꯒ ꯀꯩꯅꯣꯗ ꯑꯥ ꯐꯦꯕꯋꯥꯔꯤ ꯊꯥꯖꯦ ꯂꯣꯏꯒ꯭ꯔ ꯃꯇꯨꯡꯗ ꯑꯩꯈꯣꯏꯒꯤ ꯀꯝꯃꯨꯅꯤꯇꯤꯁꯤꯒꯤ ꯑꯣꯏꯕ ꯍꯥꯏꯇꯥꯔꯦ ꯃꯅꯤꯄꯨꯔꯁꯤꯒꯤ ꯑꯣꯏꯕ ꯕꯤꯛ ꯐꯦꯁꯇꯤꯚꯦꯜꯁꯦ ꯀꯩꯅꯣꯅ ꯑꯣꯏꯔꯦ ꯌꯥꯎꯁꯪꯉꯅ ꯂꯥꯛꯑꯦꯀꯣ ꯌꯥꯎꯁꯪ ꯌꯥꯎꯁꯪꯖꯦ ꯑꯁꯦꯡꯕꯗꯤ ꯑꯕꯦꯔꯒ ꯇꯩꯅꯕꯖꯤꯗꯤ ꯑꯩꯈꯣꯏꯒꯤ ꯑꯁꯦꯡꯕ ꯉꯜꯂꯤꯉꯩ ꯃꯇꯝꯗ ꯇꯧꯅꯔꯛꯄ ꯀꯩꯅꯣꯗꯤ ꯅꯠꯇꯦꯕꯀꯣ
ꯑꯥ
ꯃꯊꯪꯗ ꯆꯩꯔꯥꯎꯕꯒꯗꯣꯀꯣ
ꯑꯥ
ꯑꯗꯨꯒ ꯀꯃꯥꯏꯟ ꯇꯧꯒꯦꯗ ꯑꯕꯦꯔꯒ ꯇꯩꯅꯔꯛꯄ ꯁꯦ ꯀꯔꯝ ꯀꯥꯟꯗ ꯂꯥꯛꯀꯦ ꯍꯥꯏꯕ ꯃꯇꯝꯗ ꯑꯩꯈꯣꯏꯁꯦ ꯃꯅꯤꯄꯨꯔꯗ ꯑꯥꯏꯇꯤꯟ ꯁꯦꯟꯆꯨꯔꯤ ꯃꯇꯝꯗ ꯒꯔꯤꯕꯅꯤꯋꯥꯖ ꯅ ꯄꯥꯟꯕ ꯃꯇꯝꯗꯣ ꯃꯗꯨ ꯑ ꯑꯩꯈꯣꯏꯖꯦ ꯑꯩꯈꯣꯏꯒꯤ ꯂꯥꯏꯅꯤꯡꯖꯤꯡꯖꯦ ꯃꯨꯠꯊꯠꯂꯒ ꯃꯤꯔꯝꯒꯤ ꯑꯣꯏꯕ ꯂꯥꯏꯅꯤꯡ ꯃꯌꯥꯝ ꯆꯪꯂꯛꯈꯤ ꯄꯨꯁꯤꯜꯂꯛ ꯁꯤꯗꯅ ꯁꯥꯟꯇꯤꯗꯥꯁ ꯒꯣꯁꯥꯏ ꯇꯧꯔꯒ ꯑꯗꯨꯗ ꯀꯩꯅꯣ ꯇꯧꯋꯦ ꯑꯍꯥꯟꯕꯗ ꯃꯩꯇꯩ ꯃꯆꯥꯖꯤꯡꯖꯦ ꯃꯅꯤꯄꯨꯔꯤꯁꯤꯡꯖꯦ ꯀꯩꯅꯣ ꯇꯧꯋꯦꯕꯀꯣ ꯃꯤꯔꯝꯒꯤ ꯑꯣꯏꯕ ꯂꯥꯏꯅꯤꯡꯖꯦ ꯂꯥꯠꯂꯨ ꯌꯥꯗꯦꯕꯀꯣ ꯒꯔꯤꯕꯅꯤꯋꯥꯖꯅ ꯑꯩꯈꯣꯏꯒꯤ ꯃꯩꯇꯩꯒꯤ ꯂꯥꯏꯔꯤꯛ ꯃꯌꯥꯝꯁꯤ ꯈꯣꯝꯖꯤꯜꯂ ꯃꯩ ꯊꯥꯗꯣꯛꯑꯒ ꯃꯁꯤꯗ ꯂꯩꯕ ꯃꯔꯨ ꯑꯣꯏꯕꯁꯤꯡꯗꯨ ꯂꯣꯏ ꯃꯥꯡꯍꯟꯒꯤꯕꯅꯦꯕ ꯑꯇꯣꯞꯄ ꯂꯥꯏꯅꯤꯡꯗꯣ ꯆꯠꯅꯕ ꯍꯣꯠꯅꯔꯛꯄꯗ ꯑꯗꯨꯗꯒꯤꯗꯤ ꯂꯥꯏꯔꯤꯛ ꯃꯩ ꯊꯥꯔꯕꯗ ꯀꯩꯅꯣ ꯇꯧ ꯌꯥꯗꯦ ꯆꯠꯂꯨ ꯌꯥꯗꯦ ꯃꯣꯏꯒꯤ ꯑꯇꯣꯞꯄꯒꯤ ꯂꯝꯒꯤ ꯀꯨꯝꯍꯩ ꯀꯩꯅꯣꯁꯦ ꯆꯠꯅꯕꯤ ꯀꯜꯆꯔꯁꯦ ꯃꯁꯤꯗꯤ ꯌꯥꯔꯔꯣꯏ ꯍꯥꯏꯗꯅꯅꯦ ꯂꯥꯏꯔꯤꯛ ꯃꯩ ꯊꯥꯕꯗꯣ ꯂꯣꯏꯈ꯭ꯔ ꯃꯇꯨꯡꯗ ꯑꯩꯈꯣꯏꯒꯤ ꯂꯩꯖꯔꯝꯃꯤꯕ ꯀꯨꯝꯍꯩ ꯍꯔꯥꯎꯖꯦ ꯃꯁꯤꯗ ꯃꯤꯔꯝꯒꯤ ꯑꯣꯏꯕ ꯀꯩꯅꯣꯁꯦ ꯀꯨꯝꯍꯩ ꯍꯔꯥꯎꯁꯤꯡꯁꯦ ꯇꯞꯁꯤꯜꯂ ꯇꯞꯁꯤꯜꯂ ꯇꯧꯔꯛꯈꯤꯕꯅꯦꯕ ꯌꯥꯎꯁꯪ ꯍꯥꯏꯕꯁꯦ ꯍꯤꯟꯗꯤ ꯑꯇꯣꯞꯄ ꯍꯤꯟꯗꯤꯒꯤ ꯋꯥꯍꯩꯗ ꯂꯩꯇꯦꯕꯀꯣ ꯀꯃꯥꯏꯅ ꯇ ꯒꯤ ꯄꯥꯈꯪꯕ ꯑꯩꯈꯣꯏ ꯏꯕꯨꯗꯧ ꯄꯥꯈꯪꯕꯁꯦ
ꯎꯝ
ꯄꯣꯛꯄ ꯃꯇꯝꯗ ꯌꯥꯑꯣꯜꯁꯪ ꯍꯥꯏꯌꯦꯕꯀꯣ ꯊꯥꯏꯅ ꯑ ꯊꯥꯏꯅ ꯑꯍꯜ ꯂꯃꯟꯅꯀꯣ ꯑꯩꯈꯣꯏꯒꯤ ꯑꯉꯥꯡ ꯅꯨꯄꯤ ꯃꯤꯔꯣꯜꯂꯕꯁꯤꯡꯅ ꯃꯆꯥ ꯎꯅꯕ ꯃꯇꯝꯗ ꯏꯃꯨꯡꯗ ꯎꯅꯍꯟꯗꯦꯕꯀꯣ ꯑꯦꯃꯨꯡꯗꯒ ꯎꯅꯕꯁꯤ ꯀꯣꯟꯅ ꯂꯥꯛꯈ꯭ꯔ ꯃꯇꯨꯡꯗꯅꯦꯕ ꯇꯣꯉꯥꯟꯅ ꯍꯥꯏꯗꯤ ꯑꯉꯥꯡ ꯎꯅꯕꯝ ꯊꯝꯃꯦꯕꯀꯣ ꯃꯐꯝ ꯑꯗꯨꯗ ꯁꯦꯝꯃꯒ ꯀꯩꯅꯣ ꯇꯧꯕ ꯄꯣꯛꯇꯣꯏꯅꯦꯕ ꯑꯗꯨꯗ ꯑꯗꯨꯅ ꯑꯗꯨꯒꯤ ꯑꯉꯥꯡ ꯄꯣꯛꯐꯝꯁꯦ ꯌꯥꯋꯣꯜ ꯁꯪ ꯀꯧꯋꯦꯕꯀꯣ ꯀꯔꯤꯒꯤꯅꯣ ꯍꯥꯏꯕ ꯃꯇꯝꯗ ꯑꯉꯥꯡ ꯎꯅꯕꯗ ꯑꯩꯈꯣꯏꯅ ꯏꯃꯨꯡꯗ ꯊꯝꯗ꯭ꯁꯤꯕ ꯃꯇꯝꯗ ꯑꯩꯈꯣꯏꯅ ꯑꯉꯥꯡ ꯄꯣꯛꯄ ꯃꯇꯝꯗ ꯇꯣꯉꯥꯟ ꯇꯣꯉꯥꯟꯕ ꯕꯦꯛꯇꯔꯤꯌꯥ ꯃꯌꯥꯝ ꯑꯃ ꯊꯣꯛꯑꯦꯕꯀꯣ ꯍꯥꯏꯗꯤ ꯃꯣꯏ ꯃꯍꯤ ꯈ ꯑꯩꯈꯣꯏꯒꯤ ꯐ꯭ꯂꯨꯏꯠ ꯍꯥꯏꯗꯣꯏꯔꯥ ꯍꯛꯆꯥꯡꯗ ꯌꯥꯎꯕ ꯃꯍꯤꯁꯤꯡꯗꯣ ꯃꯗꯨ ꯊꯣꯛꯂꯛꯄ ꯃꯇꯝꯗ ꯇꯤꯟ ꯄꯤꯒꯨꯝꯕꯁꯦ ꯌꯥꯝ ꯄꯥꯝꯃꯦꯕꯀꯣ ꯑꯗꯨꯅ ꯏꯃꯨꯡꯗ ꯇꯧꯕꯗ ꯑꯅꯥ ꯑꯌꯦꯛ ꯕꯥꯇꯦꯔꯤꯌꯥ ꯌꯥꯎꯔꯛꯀꯅꯤ ꯍꯥꯏꯗꯅ ꯇꯣꯉꯥꯟꯅ ꯁꯦꯛꯕ ꯃꯐꯝ ꯑꯃ ꯊꯝꯃꯒ ꯑꯗꯨꯗꯥ ꯄꯣꯛꯑꯝꯃꯒ ꯑꯃꯨꯛ ꯃꯩ ꯅꯨꯡ ꯊꯥꯗꯣꯛꯇꯅ ꯇꯧꯔꯝꯃꯦꯕꯀꯣ ꯑꯗꯨꯒꯤ ꯌꯥꯑꯣꯜ ꯁꯪꯁꯤꯗ ꯄꯥꯈꯪꯕ ꯄꯣꯛꯈꯤꯕꯅꯤ ꯄꯥꯈꯪꯕꯒꯤ ꯄꯣꯛꯄꯒꯤ ꯀꯩꯅꯣꯁꯦ ꯅꯤꯡꯁꯤꯡ ꯀꯨꯝꯃꯣꯟꯁꯦ ꯑꯩꯈꯣꯏꯅ ꯄꯥꯡꯊꯣꯛꯑꯒ ꯍꯔꯥꯎꯅꯈꯤꯕꯒꯤ ꯃꯃꯤꯅꯦꯕ ꯁꯪ ꯍꯥꯏꯕꯗꯤ ꯑꯁꯦꯡꯕꯗꯤ ꯌꯥꯋꯜ ꯁꯪ ꯍꯥꯏꯕꯅꯦꯕꯀꯣ ꯑꯗꯨꯒ ꯃꯩ ꯊꯥꯗꯣꯛꯅꯔꯤꯁꯦ ꯉꯁꯥꯏꯒꯤ ꯅ ꯄꯣꯛꯈꯤꯕ ꯑꯩꯈꯣꯏꯅ ꯃꯍꯤꯛ ꯃꯇꯥꯏ ꯄꯛꯀꯗꯕꯗꯣ ꯃꯥꯡꯍꯜꯂꯤꯅꯦꯕ ꯑꯗꯨꯅꯀꯣ ꯑꯗꯨꯃꯥꯏꯅ ꯇꯧꯔꯦ ꯑꯗꯨꯒ ꯍꯣꯂꯤ ꯍꯣꯂꯤꯅ ꯆꯠꯅꯩꯗꯅ ꯀꯣ ꯑꯌꯥꯝꯕꯅ ꯌꯥꯎꯁꯪꯁꯤꯗ ꯍꯣꯂꯤ ꯍꯥꯏꯕ ꯑꯣꯂꯤ ꯍꯥꯏꯕꯗꯨ ꯃꯄꯥꯟ ꯂꯝꯗꯒꯤ ꯄꯨꯁꯜꯂꯛꯄꯅꯦ ꯑꯕꯦꯔ ꯇꯩꯅꯕ ꯃꯆꯨ ꯃꯆꯨꯒꯤ ꯀꯂꯔ ꯆꯥꯏꯅꯔꯒ ꯍꯔꯥꯎ ꯀꯨꯝꯍꯩ ꯐꯣꯡꯗꯣꯛꯄꯁꯦ ꯃꯁꯤꯁꯦ ꯍꯣꯂꯤ
ꯑꯗꯨ ꯍꯥꯏꯔꯨꯔꯒ ꯑꯩꯅ ꯑꯃꯨꯛ ꯍꯪꯅꯤꯡꯉꯤꯅ ꯁꯤꯒꯤ ꯑꯩꯅ ꯌꯥꯝ ꯅꯨꯡꯉꯥꯏꯔꯦ ꯀꯩꯅꯣꯒꯤ ꯑꯩꯈꯣꯏꯒꯤ ꯄꯥꯡꯊꯣꯛꯏꯕ ꯌꯥꯎꯁꯪ ꯁꯤꯒꯤ ꯃꯇꯥꯡꯗ ꯈꯤꯇꯪ ꯍꯥꯡꯉꯦ ꯑꯗꯨꯒ ꯁꯤ ꯍ ꯁꯤ ꯍꯦꯛ ꯂꯣꯏꯔꯛꯄꯗ ꯑꯩꯈꯣꯏꯒꯤ ꯃꯩꯇꯩꯒꯤ ꯑꯣꯏꯕ ꯃꯅꯤꯄꯨꯔꯤ ꯂꯝꯗꯝꯒꯤ ꯑꯣꯏꯕ ꯏꯄꯥ ꯏꯄꯨ ꯍꯥꯛꯇꯒꯤ ꯑꯩꯈꯣꯏꯒꯤ ꯁꯖꯤꯕꯨ ꯆꯩꯔꯥꯎꯕ ꯁꯖꯤꯕꯨ ꯆꯩꯔꯥꯎꯕꯅ ꯑꯃ ꯂꯩꯗꯅ
ꯑꯥ ꯑꯥ
ꯁꯤꯒꯤ ꯁꯖꯤꯕꯨ ꯆꯩꯔꯥꯎꯕꯁꯤꯅ ꯀꯃꯥꯏꯅ ꯇꯧꯋꯤ ꯆꯍꯤ ꯍꯧꯕꯒꯤꯁꯤ ꯑꯩꯈꯣꯏ ꯃꯩꯇꯩꯒꯤꯗꯤ ꯆꯍꯤ ꯍꯧꯕꯅꯤ ꯍꯥꯏ ꯃꯁꯤꯗ ꯉꯥ ꯊꯣꯡꯉꯒ ꯑꯩꯈꯣꯏꯒꯤ ꯁꯥꯒꯩ ꯅꯥꯇꯩ ꯂꯩꯀꯥꯏꯒꯤ ꯂꯣꯏꯅꯒ ꯏꯟꯖꯥꯡ ꯌꯦꯟꯅꯕꯒꯤ ꯅꯨꯡꯁꯤꯅꯕꯒꯤ ꯇꯥꯡ ꯑꯗꯤ ꯁꯖꯤꯕꯨꯒꯤ ꯊꯥꯕꯜ ꯆꯣꯡꯕ ꯆꯩꯔꯥꯎꯕꯒꯤ ꯊꯥꯕ ꯆꯨꯝꯃꯒ ꯍꯥꯏꯅꯩ ꯁꯤꯅ ꯀꯃꯥꯏ ꯀꯃꯥꯏꯅ ꯇꯧꯕꯅꯣ ꯌꯥꯝꯌꯥꯝꯕꯅ ꯈꯪꯉꯗꯤ ꯈꯤꯇꯪ ꯑꯩꯉꯣꯟꯗ ꯃꯆꯥꯛ ꯇꯥꯅ ꯍꯥꯏꯗꯤ ꯑꯩꯕꯨ ꯒ꯭ꯌꯥꯟ ꯇꯥꯅꯕ ꯑꯝꯇ ꯇꯥꯛꯄꯤꯌꯨꯅꯦ
ꯑꯣ ꯑꯩꯈꯣꯏꯒꯤ ꯁꯖꯤꯕꯨ ꯆꯩꯔꯥꯎꯕꯁꯦ ꯀꯅꯥꯒꯨꯝ ꯈꯔꯅ ꯑꯩꯈꯣꯏꯒꯤ ꯍꯧꯖꯤꯛ ꯃꯇꯝꯗꯅꯤꯀꯣ ꯊꯥꯏꯅꯕꯨꯗꯤ ꯉꯥꯡꯅ ꯃꯔꯝꯗꯤ ꯑꯍꯜ ꯂꯃꯟꯕꯨꯗꯤ ꯃꯌꯥꯝ ꯂꯩꯔꯝꯃꯤ ꯁꯖꯤꯕꯨ ꯆꯩꯔꯥꯎꯕꯗꯤ ꯑꯁꯦꯡꯕ ꯍꯧꯕꯗꯤ ꯑꯩꯈꯣꯏꯒꯤ ꯗꯤꯁꯦꯝꯕꯔ ꯊꯥꯁꯦ ꯗꯤꯁꯦꯝꯕꯔ ꯑꯗꯨꯗꯒꯤ ꯏꯃꯣꯏꯅꯨ ꯇꯧꯔꯛꯄ ꯃꯇꯝ ꯂꯩꯇ꯭ꯔꯣ ꯑꯗꯨꯗ ꯍꯥꯏꯁꯤꯗ ꯋꯥꯛꯆꯤꯡ ꯀꯧꯋꯦꯕꯀꯣ ꯋꯥꯛꯆꯤꯡꯁꯤꯗ ꯅꯤ ꯀꯥꯏꯅ ꯍꯥꯏꯅꯕꯁꯨ ꯂꯩꯀꯣ ꯑꯗꯨꯕꯨ ꯑꯩꯈꯣꯏꯒꯤ ꯂꯥꯏꯔꯤꯛꯇ ꯇꯝꯃꯝꯕ ꯍꯥꯏꯇꯥꯔꯦ ꯂꯩꯕꯥꯛꯁꯤꯒꯤ ꯑꯣꯏꯅ ꯆꯠꯅꯔꯒ ꯂꯥꯛꯑꯕ ꯃꯇꯝꯁꯤꯗꯗꯤ ꯑꯩꯈꯣꯏꯒꯤ ꯆꯩꯔꯥꯎꯕꯁꯦ ꯑꯩꯈꯣꯏꯒꯤ ꯑꯦꯄ꯭ꯔꯤꯜ ꯍꯥꯏꯇꯥꯔꯦ ꯑꯩꯈꯣꯏ ꯃꯇꯝꯗ ꯀꯩꯅꯣꯗꯅ ꯍꯧꯖꯤꯛ ꯍꯧꯖꯤꯛꯀꯤ ꯀꯦꯂꯦꯟꯗꯔꯗ ꯌꯦꯡꯉꯒꯅꯀꯣ ꯖꯤꯕꯨ ꯀꯧꯋꯦꯕ ꯑꯦꯄ꯭ꯔꯤꯜꯁꯦ ꯃꯁꯤ ꯃꯇꯝꯁꯤ ꯁꯖꯤꯕꯨ ꯆꯩꯔꯥꯎꯕ ꯍꯧꯋꯤ ꯍꯥꯏꯗꯅ ꯂꯥꯏꯔꯤꯛꯇ ꯏꯔꯝꯃꯦ ꯁꯖꯤꯕꯨ ꯆꯩꯔꯥꯎꯕ ꯍꯧꯈꯤꯕꯒꯤ ꯍꯥꯛꯇꯛꯁꯦ ꯀꯅꯥꯒꯤ ꯍꯥꯛꯇꯛꯇ ꯍꯧꯋ ꯍꯥꯏꯗꯅ ꯑꯃꯨꯛ ꯅꯩꯅꯔꯀꯥꯟꯗ ꯃꯃꯥꯡ ꯃꯃꯥꯡꯗꯒꯤ ꯂꯥꯏ ꯍꯥꯛꯇꯛꯇꯒꯤ ꯆꯠꯅꯔꯛꯑꯦꯗꯤ ꯍꯥꯏ ꯀꯣ ꯆꯩꯔꯥꯎ ꯆꯍꯤ ꯍꯧꯕꯁꯦ ꯑꯗꯨꯕꯨ ꯑꯏꯄ ꯑꯏꯕ ꯏꯁꯟꯕ ꯔꯦꯀꯣꯠꯁꯦ ꯀꯅꯥꯒꯤ ꯃꯇꯝꯗꯒꯤ ꯐꯪꯒꯦ ꯍꯥꯏꯔ ꯀꯥꯟꯗꯗꯤ ꯑꯩꯈꯣꯏꯒꯤ ꯀꯩꯅꯣ ꯃꯇꯝꯗ ꯄꯥꯜꯂꯝꯕ ꯐꯤꯞꯇꯤꯟ ꯁꯦꯟꯆꯨꯔꯤ ꯃꯇꯝꯗ ꯄꯥꯜꯂꯝꯕ ꯅꯤꯡꯊꯧ ꯀꯌꯥꯝꯕꯁꯦ
ꯎꯝ
ꯃꯁꯤꯒꯤ ꯃꯇꯝꯗꯒꯤ ꯑꯩꯈꯣꯏꯒꯤ ꯁꯟꯖꯤꯕꯨ ꯆꯩꯔꯥꯎꯕ ꯆꯩ ꯊꯥꯕ ꯍꯧꯋ ꯍꯥꯏꯗꯅꯀꯣ ꯑ ꯑꯏꯕ ꯔꯦꯀꯣꯔꯠꯇ ꯊꯦꯡꯅꯗꯅ ꯉꯁꯤ ꯐꯥꯎꯕꯗ ꯂꯩꯕꯥꯛꯁꯤꯅꯁꯨ ꯆꯠꯅꯗꯅ ꯂꯥꯛꯏꯕ ꯑꯗꯨꯒ ꯁꯟꯖꯤꯕꯨ ꯆꯩꯔꯥꯎꯕꯗꯤ ꯃꯈꯜ ꯑꯅꯤ ꯊꯣꯛꯅ ꯈꯥꯏꯗꯣꯛꯏ ꯃꯩꯇꯩ ꯗ ꯂꯥꯎꯕ ꯍꯥꯏꯕ ꯑꯃ ꯒꯧꯔꯗ ꯂꯥꯎꯕ ꯍꯥꯏꯕ ꯑꯃ ꯀꯣ ꯑꯩꯅ ꯉꯁꯥꯏ ꯍꯥꯏꯈꯤꯕꯗꯣ ꯍꯤꯟꯗꯨꯅꯥꯏꯁ ꯇꯧꯔꯛꯑꯔꯕ ꯃꯇꯝꯗ ꯑꯩꯈꯣꯏꯒꯤ ꯂꯝꯗꯝꯁꯤꯗ ꯂꯩꯔꯕ ꯆꯠꯅꯕꯤ ꯁꯤꯡꯁꯤꯗ ꯃꯣꯏꯒꯤ ꯂꯥꯏꯅꯤꯡꯁꯦ ꯁꯟꯗꯣꯛꯅꯕ ꯍꯣꯠꯅꯗꯅ ꯃꯣꯏꯒꯤ ꯂꯥꯏꯅꯤꯡꯁꯦ ꯄꯨꯁꯜꯂ ꯄꯨꯁꯜꯂꯒ ꯆꯠꯅꯍꯟꯕ ꯍꯧꯋꯤ ꯍꯥꯏꯒꯗ꯭ꯔꯣ ꯑꯗꯨꯃꯥꯏꯅ ꯇꯧꯗꯅ ꯑꯗꯨꯃꯥꯏꯅ ꯇꯧꯗꯅꯅꯦ ꯀꯩꯅꯣ ꯇꯧꯋꯦꯕ ꯑ ꯁꯖꯤꯕꯨ ꯆꯩꯔꯥꯎꯕꯁꯦ ꯅꯤꯡꯊꯧꯀꯌꯥꯝꯕꯒꯤ ꯃꯇꯝꯗꯒꯤꯗꯤ ꯍꯧꯈ꯭ꯔꯦ ꯅꯣꯡꯃ ꯄꯥꯟꯕꯁꯤꯗ ꯃꯩꯇꯩꯒꯤ ꯂꯥꯎꯔꯦ ꯑꯗꯨꯒꯤ ꯃꯇꯨꯡꯗ ꯌꯦꯡꯅꯔꯕ ꯃꯇꯨꯡꯗ ꯒꯧꯔꯒꯤ ꯑꯃꯨꯛ ꯁꯦꯝꯂꯛꯄꯅꯦꯕꯀꯣ ꯃꯣꯏ ꯈꯔ ꯃꯥꯅ ꯌꯦꯅꯕꯗꯗꯒꯤ ꯑꯗꯨꯒ ꯑꯩꯗ ꯂꯥꯎꯔꯤꯕ ꯃꯇꯝꯁꯦ ꯀꯔꯤꯒꯤꯅꯣ ꯍꯥꯏꯕ ꯃꯇꯝꯗ ꯁꯥꯖꯤꯕꯨ ꯑꯦꯄ꯭ꯔꯤꯜ ꯊꯥꯁꯦ ꯑꯩꯈꯣꯏꯅ ꯏꯁꯄ꯭ꯔꯤꯡ ꯍꯥꯏꯔꯒ ꯈꯪꯅꯩꯌꯦꯕꯀꯣ ꯏꯪꯂꯤꯁꯇ ꯍꯥꯏꯔꯒꯅꯀꯣ ꯌꯦꯅꯤꯡꯊ ꯄꯨꯂꯛꯄ ꯃꯇꯝꯅꯦꯕꯀꯣ ꯇꯣꯉꯥꯟ ꯇꯣꯉꯥꯟꯕ ꯃꯅꯥ ꯃꯁꯤꯡꯁꯤꯅ ꯀꯦꯜꯂꯨꯔꯕ ꯃꯇꯝ ꯑꯅꯧꯕ ꯍꯧꯔꯛꯄ ꯃꯌꯣꯟꯜ ꯆꯣꯉꯛꯄ ꯃꯇꯝ ꯐꯖꯕ ꯃꯇꯝ ꯍꯥꯏꯇꯥꯔꯦ ꯂꯩꯔꯥꯡ ꯐꯖꯅ ꯑꯗꯨꯝ ꯁꯥꯠꯄ ꯃꯇꯝ ꯁꯤꯒꯨꯝꯕ ꯐꯖ ꯐꯖꯕ ꯂꯩ ꯃꯈꯜ ꯁꯥꯄ ꯃꯇꯝꯁꯤꯗ ꯑꯩꯈꯣꯏꯒꯤ ꯂꯩꯔꯤꯕ ꯈꯨꯟꯅꯥꯏꯁꯤꯒꯤ ꯑꯣꯏꯅ ꯆꯥꯍꯣꯡ ꯉꯥꯍꯣꯡꯕ ꯂꯩꯇ ꯂꯥꯏꯔ